ꯇꯥꯕ꯭ꯔꯥ
ꯍꯣꯏ ꯀꯩ ꯇꯧꯔꯤꯒꯦ
ꯆꯥꯛ ꯆꯥ ꯇꯣꯑꯒ ꯇꯦꯔꯦꯁꯥ ꯑ ꯑꯗꯨꯝ ꯂꯩꯔꯤ
ꯂꯥꯏ ꯂꯥꯛꯄ꯭ꯔꯣ ꯅꯣꯏ ꯅꯨꯡꯗ
ꯍꯣꯏ
ꯂꯥꯏꯔꯣꯡ ꯂꯥꯏꯑꯌꯦꯕ
ꯍꯣꯏ ꯂꯥꯏ ꯂꯥꯛꯇ꯭ꯔꯗꯤ ꯆꯤꯡ ꯅꯠꯇꯦꯅ
ꯑꯩꯈꯣꯏ ꯔꯣꯝꯗꯗꯤ ꯂꯥꯏ ꯂꯥꯛꯇꯦ ꯑꯩꯈꯣꯏ ꯔꯣꯝꯗ ꯂꯥꯏ ꯂꯥꯛꯇꯦ ꯇꯥꯕ꯭ꯔꯣ
ꯇꯥꯏ ꯇꯥꯗꯕ꯭ꯔꯣ
ꯇꯕ꯭ꯔꯥ
ꯇꯥꯌꯦꯕꯨꯗꯤ ꯇꯌꯦ
ꯇꯥꯕꯗꯤ ꯇꯥꯏꯌꯦ ꯍꯥꯏ ꯖꯅ ꯇꯥꯗꯕ꯭ꯔꯥ ꯑꯩꯕꯨ
ꯇꯥꯏ ꯐꯖꯅ ꯍꯧꯖꯤꯛꯇꯤ
ꯑꯥ ꯆꯥꯛ ꯆꯥꯔꯕ꯭ꯔꯥ
ꯆꯥꯛ ꯆꯥꯔꯦ
ꯌꯦꯟ ꯁꯥ ꯌꯦꯟ
ꯌꯦꯟ ꯆꯥꯏꯑꯦ ꯍꯣꯏ
ꯍꯥꯎꯋꯦꯀꯣ
ꯍꯥꯎꯗ꯭ꯔꯗꯤ
ꯋꯦꯗꯔꯁꯦ ꯌꯥꯝ ꯅꯨꯡꯉꯥꯏ ꯃꯅꯤꯄꯨꯔꯁꯦ
ꯅꯨꯡꯉꯥꯏ ꯃꯥꯜꯂꯦ ꯅꯣꯏꯒꯤꯗꯤꯀꯣ
ꯑꯥ ꯌꯥꯝ ꯅꯨꯡꯉꯥꯏꯌꯦ ꯍꯥꯏꯗꯤ ꯌꯥꯝ ꯀꯨꯜ ꯑꯣꯏꯔꯒ ꯀꯣ ꯅꯨꯡꯁꯤꯠ ꯁꯤꯠꯄꯗ ꯏꯪ ꯌꯥꯝ ꯏꯪꯅ ꯁꯤꯠꯂꯦ
ꯑꯣ ꯑꯠꯆꯥ ꯑꯠꯆꯥ ꯅꯥꯡꯁꯦ ꯅꯦꯆꯔꯦꯜꯒꯤ ꯕ꯭ꯌꯨꯇꯤꯗ ꯋꯤꯛꯅꯦꯁ ꯍꯧꯖꯤꯛ ꯇꯧ ꯃꯥꯜꯂꯦ
ꯑꯥ ꯌꯥꯝ ꯅꯨꯡꯉꯥꯏ ꯑꯁꯤ ꯋꯥꯆꯦꯞꯇꯒꯨꯝꯕ ꯁꯦꯌꯔ ꯇꯧꯕ ꯌꯥꯔꯦ ꯐꯪꯅꯤ ꯁꯤꯒꯤ ꯀꯩꯅꯣ ꯑꯦꯛꯁꯄꯤꯔꯤꯟꯁꯦ ꯌꯥꯝ ꯅꯨꯡꯉꯥꯏ ꯏꯟꯁꯥꯡ ꯑꯍꯥꯎꯕ ꯆꯥꯔꯒ ꯇꯦꯔꯦꯁꯗ
ꯋꯥꯔꯤꯗꯤ ꯀꯣ ꯅꯪꯒꯤꯁꯨ
ꯍꯥꯥ
ꯋꯥꯔꯤꯗꯤ ꯌꯥꯏꯕ ꯏꯆꯥ ꯍꯧꯕ ꯆꯔꯒ ꯗꯦꯁꯅ ꯀꯔꯤ ꯍꯥꯏꯔꯤꯅꯣ ꯑꯗꯨꯅꯣ
ꯇꯦꯔꯦꯟꯅ ꯑꯗꯨꯝ ꯅꯨꯡꯁꯤꯠꯄꯨ ꯀꯩꯅꯣ ꯇꯧꯁꯦ ꯅꯨꯡꯁꯤꯠ ꯏꯪꯅ ꯁꯤꯠꯄꯗꯣ ꯑꯗꯨꯗ ꯑꯗꯨꯝ ꯑ ꯑꯣ ꯑ ꯆꯠꯂꯒ ꯑꯞ ꯗꯥꯎꯟ ꯑꯞꯗꯥꯎꯟ ꯆꯠꯂꯒ ꯀꯩꯅꯣ ꯇꯧꯕꯗꯣ ꯌꯥꯝ ꯅꯨꯡꯉꯥꯏ ꯃꯍꯥꯎ ꯑꯃꯅ ꯍꯤꯡꯕꯒꯤ
ꯑꯗꯨꯅ ꯅꯪꯒꯤꯗꯤ ꯅꯨꯡꯉꯥꯏꯕ ꯑꯣꯏꯔꯦꯕ
ꯑꯍꯣꯏ ꯅꯨꯡꯉꯥꯏ ꯌꯥꯝ ꯅꯨꯡꯉꯥꯏ ꯁꯤꯇꯤ ꯂꯥꯏꯐ ꯄꯥꯝꯗꯦ
ꯑꯣ ꯑꯆꯥ ꯑꯆꯥ ꯑꯆꯥ
ꯔꯖꯤꯛ ꯄꯥꯒꯗ꯭ꯔꯣ
ꯎ ꯉꯦ ꯄꯥꯔꯣꯏ ꯂꯥꯏꯔꯤꯛ ꯂꯥꯛꯇꯦ ꯍꯥꯏꯔꯒ ꯇꯥꯗꯕ ꯑꯦꯝ ꯑꯦꯜ ꯑꯦꯅ ꯁꯤ ꯅꯨꯄꯤꯁꯦ
ꯑꯥ ꯂꯥꯏꯔꯤꯛ ꯑꯐꯕ ꯃꯤꯗꯤ ꯀꯦꯟꯗꯜ ꯌꯥꯎꯔꯒ ꯄꯥꯎ
ꯀꯦꯟꯗꯜ ꯂꯩꯇꯦ ꯍꯧꯖꯤꯛ ꯍꯧꯖꯤꯛ ꯍꯧꯖꯤꯛ ꯀꯦꯟꯗꯜ ꯂꯩꯇꯦ ꯑꯩꯈꯣꯏꯁꯦ ꯂꯥꯏꯗꯤ ꯔꯤꯒꯨꯂꯔ ꯑꯣꯏꯅ ꯂꯥꯛꯄ ꯄꯨꯅꯤꯕꯀꯣ ꯍꯣꯔꯦꯟ ꯂꯥꯗꯧ ꯃꯥꯜꯂꯦ
ꯑꯗꯨꯣ ꯆꯦꯂꯒ ꯂꯧꯥꯎꯒꯗꯧꯅꯤ ꯀꯇ ꯄꯅꯤꯅꯤꯡꯉꯅꯤꯗꯤ
ꯑꯗꯨꯒꯤ ꯏꯟꯇꯔꯦꯁꯥꯎ ꯑꯗꯨꯒꯤ ꯃꯨꯠ ꯐꯥꯎꯗꯤ ꯌꯧꯗꯦꯗ
ꯑꯗꯨꯗꯤ ꯃꯥꯂꯤ ꯑꯩꯕꯨ ꯌꯥꯎꯒꯗꯕ ꯃꯥꯠꯂꯤ
ꯋꯥꯠꯂꯤꯗꯥꯏ ꯑꯩꯈꯣꯏꯗꯤ ꯅꯣꯏ ꯅꯣꯏꯒꯤꯗꯤ ꯑꯩꯒꯤ ꯂꯦꯕꯦꯜꯗꯤ ꯌꯥꯎꯗꯕꯗꯤ ꯌꯥꯝ ꯃꯜꯂꯤꯌꯦ ꯈꯪꯅꯍꯅꯤ
ꯎꯝ ꯑꯩꯗꯤ ꯀꯦꯟꯗꯥ ꯄꯦꯛꯀꯦꯠ ꯑꯗꯨꯝ ꯑꯦꯃꯥꯔꯖꯦꯟꯁꯤꯒꯤ ꯊꯝꯕꯅꯤ ꯑꯩ ꯄꯥꯅꯤꯡꯉꯀꯥꯟꯗ ꯅꯨꯡꯗꯥꯡ ꯑꯣꯏꯒꯦꯔꯥ ꯑꯍꯤꯡ ꯑꯣꯏꯒꯦꯔꯥ ꯅꯪ ꯐꯤꯟꯅꯒꯌꯥ
ꯑꯗꯨꯒꯤꯅꯦꯕ ꯒ꯭ꯔꯦꯖꯨꯋꯦꯁꯟ ꯑꯗꯨꯗꯒꯤꯅꯦꯕ ꯅꯟ ꯒ꯭ꯔꯦꯖꯨꯑꯦꯁꯟꯗꯒꯤ ꯂꯣꯏꯁꯤꯟꯈ꯭ꯔꯤꯕꯗꯨꯀꯣ
ꯍ ꯍꯣꯏ ꯑꯩ ꯑꯃꯗ ꯑꯇꯣꯞꯄꯗ ꯇꯧꯅꯤꯡꯕꯒꯤꯅꯦ
ꯃꯥꯅꯦꯕ ꯑꯩ ꯈꯪꯉꯦꯕ
ꯎꯝ ꯑꯩ ꯂꯥꯏꯔꯤꯛ ꯂꯥꯏꯔꯤꯛ ꯐꯠꯇꯦ ꯍꯥꯏꯅ ꯇꯣꯛꯄ ꯅꯠꯇꯦ
ꯑꯗꯨ ꯀꯔꯤꯒꯤ ꯇꯣꯛꯄ
ꯀꯔꯤ ꯍꯥꯏꯁꯤ ꯑꯦꯝ ꯑꯦ ꯇꯥꯝꯅꯕꯤꯅ ꯑꯩꯁꯦ ꯑꯇꯣꯞꯄ ꯑꯣꯏꯅ ꯇ꯭ꯔꯥꯏ ꯇꯧꯔꯒꯦꯅꯀꯣ ꯉꯟꯅ ꯄꯩꯁꯥ ꯂꯥꯛꯀꯗꯕ ꯑꯦꯛꯖꯥꯝ ꯑꯦꯛꯖꯥꯝ
ꯀꯝꯄꯤꯇꯤꯇꯤꯞ ꯑꯦꯛꯖꯥꯝ ꯊꯥꯒꯦꯠꯇꯧꯕ
ꯍꯣꯏ ꯊꯥꯈ꯭ꯔꯦ ꯔꯤꯖꯔ ꯉꯥꯏꯔꯤꯅꯤ
ꯀꯔꯤ ꯑꯦꯖꯝ ꯊꯥꯕꯅꯣꯅ ꯍꯥꯏ ꯌꯦꯡꯒꯦ ꯍꯥꯏꯔꯛꯑꯣ
ꯑꯩ ꯌꯥꯝ ꯆꯥꯎꯕꯒꯤꯗꯤ ꯇꯧꯗꯦ ꯁꯤꯒꯤꯗꯤ ꯀꯥꯏ ꯇꯧꯋꯦ
ꯑꯗꯣ ꯀꯔꯤꯒꯤꯔꯤꯖ ꯌꯥꯝꯅꯣ ꯍꯥꯏꯔꯛꯑꯣꯅꯦ ꯀꯔꯤꯅꯣꯅꯦ ꯁꯤ ꯐꯥꯏꯅꯦ ꯑꯗꯨ ꯑꯣꯖꯥꯅꯦ ꯍꯥꯏꯕꯤꯌ ꯌꯥꯗ
ꯑꯩ ꯀꯑꯌꯦꯦ ꯀꯥꯏꯩꯅꯣ ꯑ ꯁꯤꯤꯄꯤꯌꯎ ꯈꯪꯕ
ꯑꯁ ꯁꯤꯤꯄꯤꯌꯣ ꯈꯪꯕ꯭ꯔꯥ ꯍꯥꯏꯅꯦ ꯁꯤꯄꯤꯌꯑꯣ ꯈꯪꯗꯦ ꯑꯗꯨ ꯀꯔꯤꯅꯣꯗꯨꯅꯣ
ꯐꯥꯒꯤ ꯇꯧꯅ ꯌꯥꯔꯦ ꯈ ꯈꯪꯉꯗꯤ ꯈꯪꯉꯦ ꯍꯥꯏ
ꯅꯠꯇꯦ ꯐꯨ ꯐꯣꯝꯕ ꯍꯔꯥꯎꯑꯣ ꯍꯥꯏꯕꯅꯤ
ꯑꯣ ꯀꯝ ꯀꯝꯕꯥꯥꯏꯟ ꯀꯝꯕꯥꯏꯟ ꯄꯨꯂꯤꯁ ꯑꯣ ꯑꯣꯔꯒꯅꯥꯏꯖꯦꯁꯟ
ꯀꯝꯕꯥꯏꯟ ꯄꯨꯂꯤꯁ
ꯑꯣꯔꯒꯅꯥꯏꯖꯦꯁꯟ ꯁ ꯏꯟꯁꯄꯦꯛꯇꯔ
ꯑꯣ ꯆꯨꯝꯃꯤꯗꯤ ꯆꯨꯝꯃꯨꯔꯣ
ꯑꯥ ꯆꯣꯗ꯭ꯔꯗꯤ
ꯑꯣ ꯑꯗꯨꯒꯤ ꯑꯦꯖꯟ ꯊꯥꯕꯅ
ꯍꯣꯏ ꯊꯥꯏ ꯇꯧ ꯀꯁꯨ ꯊꯥꯏ ꯑꯗꯨꯕꯨ
ꯑꯗꯨ ꯐꯤꯖꯤꯀꯦꯜ ꯌꯧꯒ ꯇꯧꯔꯣꯅ
ꯐꯤꯤꯁꯀ ꯃꯊꯪ ꯍꯞꯇꯥꯗ
꯭ꯋꯥꯇꯤꯗ
ꯐ꯭ꯌꯨꯆꯔ
ꯁꯤꯇꯔꯗ ꯑꯁꯥꯝꯗꯀꯣ
ꯍꯣꯏ ꯁꯤꯗꯔ ꯑꯁꯥꯝꯒ ꯃꯅꯤꯄꯨꯔꯒꯤ ꯕꯣꯔꯗꯔꯗ
ꯑꯆꯥ ꯑꯗ ꯆꯦꯡꯒ ꯇꯧꯕ ꯅꯪꯁꯨ ꯉ ꯊ ꯃꯥꯟꯅꯦ ꯉꯝꯗꯣꯏ ꯃꯥꯟꯁꯦ
ꯑꯥ ꯀꯔꯤꯒꯤꯔꯥ ꯑꯗꯨꯃꯥꯏꯅ ꯍꯥꯏꯒꯅꯨ ꯑꯩ ꯄꯥꯈꯠꯂ ꯀꯥꯟꯁꯤꯗ
ꯃꯥꯁꯦ ꯂꯨꯝꯕ ꯃꯥꯜꯂꯦꯅꯦ
ꯍꯥ
ꯌꯥꯝ ꯂꯨꯝꯕ ꯃꯜꯂꯦꯕ ꯅꯪꯁꯦ
ꯑꯩ ꯌꯥꯝ ꯀꯪꯕꯅꯦ ꯀꯩꯅꯣꯒ ꯆꯞ ꯃꯥꯟꯅꯕꯅꯦ ꯎꯝ ꯑ ꯅ ꯇꯦ ꯅꯠꯇꯦ ꯅꯠꯇꯦꯛ ꯑꯩ ꯑꯩ ꯃꯀꯣꯟꯗ ꯑꯍꯟ ꯃꯥꯂ ꯀꯆꯥ ꯍꯕꯅꯤꯅꯦ ꯑꯗꯨꯕꯨ ꯑꯩꯗꯤ ꯀꯥꯡꯉꯒ ꯀꯣ ꯏꯁꯇꯤꯛ ꯐꯤꯒꯔꯅꯦ
ꯎꯝ ꯅꯆꯤꯟ ꯊꯤꯅꯣꯗ ꯑꯗꯨ
ꯑꯟꯗꯔ ꯋꯦꯠ ꯑꯣꯏꯒꯗ꯭ꯔꯥ ꯍꯥꯏꯅ ꯄꯥꯈꯠꯄꯅꯤ꯫
ꯑꯣꯕꯔ ꯋꯦꯠ ꯑꯣꯏꯔꯗꯧ ꯃꯥꯜꯂꯦ ꯅꯪꯒꯤꯁꯦ꯫
ꯅꯠꯇꯦ ꯅꯠꯇꯦ ꯅꯪ
ꯅꯪꯒꯤ ꯈꯣꯟꯖꯦꯜ ꯅꯪꯒꯤ ꯈꯣꯟꯖꯦꯜꯗꯣ ꯉꯥꯡꯕꯗꯣ ꯑꯗꯨꯒꯨꯝꯕꯒꯤ ꯐꯤꯒꯔ ꯅꯠꯇꯦꯕ ꯑꯗꯨꯒꯨꯝꯕꯒꯤ ꯕꯣꯗꯤ ꯁꯦꯞ
ꯑ ꯃꯤꯒꯤ ꯈꯣꯟꯖꯦꯜꯅ ꯃꯥ ꯕꯣꯗꯤ ꯁꯦꯕ ꯍꯥꯏꯕ ꯉꯝꯕ꯭ꯔ ꯅꯪ꯫
ꯍꯥꯏꯕ ꯌꯥꯏꯌꯦ ꯉꯝꯃꯦ ꯃꯣꯏꯒꯤꯁꯦ
ꯂꯥꯜꯂꯦ ꯂꯥꯜꯂꯦ꯫
ꯁꯥꯏꯀꯣꯂꯣꯖꯤꯗꯤ ꯈꯔ ꯍꯟꯗ꯭ꯔꯦꯠ ꯄꯥꯔꯁꯦꯟꯗꯤ ꯆꯨꯝꯅꯤ ꯍꯥꯏꯕꯗꯤ ꯅꯠꯇꯦ ꯑꯗꯨ ꯈꯔ ꯑ ꯇꯧꯕ ꯌꯥꯏ ꯍꯥꯏꯕꯗꯤ ꯍꯥꯏꯕ ꯌꯥꯏ ꯍꯥꯏꯕ ꯌꯥꯏꯕ ꯑꯣ ꯃꯥꯅꯦ ꯈꯔ ꯐꯤꯒꯔ ꯁꯤꯤꯟ ꯑꯣꯏꯕ ꯑꯗꯨ ꯀꯥꯡꯕꯨꯗꯤ ꯋꯥꯔꯤ ꯉꯥꯡꯕꯗꯣ ꯁꯠ ꯁꯠ ꯉꯥꯡꯉꯦꯕ ꯉꯥꯡꯗꯦ ꯉꯥꯡꯕꯗꯤ ꯌꯥꯗꯦꯗ ꯀꯥꯏꯗꯗꯒꯤ
ꯑꯥꯎ ꯅꯪ ꯂꯥꯜꯂꯦ ꯅꯃꯥꯟꯅꯕ ꯅꯃꯥꯟꯅꯨꯕꯤꯒꯨꯝꯕ ꯂꯩꯕ꯭ꯔꯥ ꯈꯪꯕ꯭ꯔꯥ ꯆꯠ ꯌꯦ ꯇꯥꯛ ꯀꯗꯥꯕ ꯑꯩ ꯏꯊꯟꯗ ꯆꯠꯇꯣꯏꯅꯦꯕ ꯍꯣꯏ ꯃꯅꯤꯄꯨꯔꯗ ꯑꯇꯣꯞꯄ ꯃꯤ ꯈꯪꯅꯕ ꯌꯥꯎꯗꯕ ꯑꯩꯗꯣ
ꯑꯩꯒꯤ ꯐ꯭ꯔꯦꯟꯗꯤ ꯂꯩ ꯂꯩꯕꯗꯤ ꯂꯩ ꯑꯗꯨ ꯃꯣꯏꯗꯤ ꯑꯗꯨꯗꯗꯤ ꯅꯠꯇꯦ ꯒꯨꯍꯥꯇꯤꯗ ꯇꯥꯕ
ꯑꯣ ꯒꯨꯍꯥꯇꯤꯗ ꯇꯥꯕ ꯃꯣꯏꯅ
ꯍꯣꯏ ꯅꯨꯄꯤꯒꯤꯗꯣ ꯁꯤꯆꯔꯗ ꯇꯥꯃꯜꯂꯦ ꯑꯗꯨꯗꯤ
ꯑ ꯅꯨ ꯅꯨꯄꯤ ꯅꯨꯄꯥ ꯈꯪꯗꯦ ꯑꯩ ꯈꯪꯗꯦ
ꯅꯨꯄꯥꯒꯤꯗꯤ ꯒꯨꯋꯥꯇꯤꯗ ꯇꯥꯏꯑꯕ ꯑꯗꯨ ꯅꯨꯄꯤꯒꯤꯗꯤ ꯑꯩ ꯈꯪꯗꯦꯕꯀꯣ
ꯍꯣꯏ ꯅꯃꯥꯟꯅꯕꯁꯤꯡꯅ ꯍꯪꯕꯤꯌꯨꯅꯦ ꯅꯈꯣꯏ ꯅꯨꯄꯤ ꯁꯤꯜꯆꯔꯗ ꯇꯥꯕ ꯈꯪꯕ꯭ꯔꯥ ꯍꯥꯏꯅꯀꯣ꯫
ꯅꯨꯄꯤꯗꯤ ꯑꯩꯗꯤ ꯍꯧꯖꯤꯛꯇꯤ ꯈꯪꯗꯦ ꯑꯗꯣ ꯅꯨꯄꯥꯗꯤ ꯂꯩꯌꯦꯕꯀꯣ꯫
ꯑꯗꯨ ꯅꯨꯄꯥꯗꯨꯗ ꯍꯪꯉꯗꯤ ꯃꯥꯅ ꯈꯪꯉꯝꯅꯤ꯫
ꯅꯨꯄꯤꯗꯤ ꯈꯔ ꯍꯣꯏ ꯍ ꯅꯍ ꯍꯥꯡꯕꯤꯌꯨ ꯍꯥꯏꯗꯤ ꯍꯪꯒꯦ꯫
ꯑꯣ ꯑꯩ ꯑꯗꯨꯒꯤꯀꯣ ꯑꯁ ꯋꯥꯈꯟ ꯋꯥ ꯏꯁꯥ ꯌꯥꯝ ꯁꯥꯒꯠꯈ꯭ꯔꯦ ꯋꯥꯈꯜ ꯍꯥꯏꯗꯤ ꯑꯗꯨꯒꯨꯝꯕ ꯁꯥꯡꯕ ꯑꯩꯁꯨ ꯐ꯭ꯂꯥꯏꯠ ꯆꯠꯅꯤꯡꯉꯥꯏꯗꯣ ꯐ꯭ꯂꯥꯏꯠ ꯇꯤꯀꯦꯠꯇꯣ ꯌꯥꯝ ꯋꯥꯡꯉ ꯂꯩꯔꯝꯃꯦꯕ ꯑꯗꯨꯒꯤ ꯃꯈꯥ ꯃꯈꯥꯔꯣꯝ ꯑꯣꯏꯅ ꯆꯠꯀꯅꯤ ꯑꯗꯨꯁꯨ
ꯃꯥꯗꯤ ꯃꯥꯗꯣ ꯃꯥꯁꯨ ꯑꯗꯨ ꯅꯨꯄꯥ ꯍꯧꯖꯤꯛꯇꯤ ꯑꯗꯨ ꯅꯨꯄꯥꯁꯨ ꯏꯝꯐꯥꯜꯗ ꯂꯩꯌꯦꯕꯀꯣ
ꯑꯥ
ꯏꯝꯐꯥꯜꯗꯒꯤ ꯎꯈ꯭ꯔꯨꯜ ꯎꯈ꯭ꯔꯨꯗꯒꯤ ꯁꯦꯅꯥꯄꯇꯤ ꯁꯦꯅꯥꯄꯇꯤꯗꯒꯤ ꯈꯔ ꯂꯩꯔꯒ ꯒꯧꯋꯥꯇꯤꯀꯣ
ꯑꯣ
ꯂꯝꯕꯤꯔꯣ ꯅꯪꯒꯤꯗꯤ ꯂꯝꯕꯤꯗꯨ ꯌꯥꯗꯧ ꯃꯥꯟꯗꯦ
ꯌꯥꯏꯌꯦ ꯁꯤꯜꯆꯔ ꯌꯥꯏꯌꯦ
ꯑꯣ ꯑꯗꯨꯗꯤ ꯌꯥꯏꯅꯦ ꯁ꯭ꯀꯨꯜ ꯌꯥꯥꯏꯅꯦ ꯑꯗꯨꯗꯤ
ꯑꯥ
ꯅꯪ ꯀꯅꯥꯒ ꯆꯥꯏꯒꯦꯔꯣ
ꯑꯩ ꯈꯪꯗꯦ ꯑꯩ ꯐꯦꯃꯤꯂꯤꯁꯨ ꯑꯝꯇ ꯂꯩꯇꯦꯕ ꯑꯩꯈꯣꯏ ꯆꯤꯆꯦꯁꯨ ꯑꯩꯈꯣꯏ ꯑꯩꯒꯤ ꯕ꯭ꯔꯗꯔꯁꯨ ꯃꯄꯥꯟꯗ ꯂꯣꯏ ꯂꯩꯕ ꯏꯊꯟꯗꯅꯦꯕ ꯏꯝꯐꯥꯜꯗ ꯂꯩꯕꯁꯦ ꯑꯩꯈꯣꯏ ꯃꯃꯥ ꯕꯕꯥꯁꯨ ꯈꯨꯟꯗ ꯂꯩꯑꯦꯕ
ꯑꯗꯣ ꯅꯪ ꯅꯪꯒꯤ ꯅꯨꯄꯥꯕꯨ ꯊꯤꯟꯕꯤꯌꯣ ꯍꯥꯏꯔꯣꯅ
ꯑꯩ ꯅꯨꯄꯥ ꯄꯣꯛꯇ꯭ꯔꯤꯌꯦ
ꯅꯪꯒꯤ ꯋꯥꯔꯤꯅ
ꯑ ꯑꯩ ꯍꯧꯖꯤꯛꯀꯤ ꯐꯤꯕꯝꯅ ꯑꯩ ꯅꯨꯄꯥ ꯂꯩꯔꯗꯕ ꯃꯥꯟꯕ꯭ꯔꯥ ꯑꯩꯒꯤ ꯇꯦꯟꯁꯟꯁꯦ
ꯅꯪꯒꯤ ꯅꯨꯄꯥꯗ ꯊꯤꯟꯕꯤꯌꯣ ꯍꯥꯏꯕ ꯋꯥ ꯑ ꯁꯤꯒꯨꯝꯕ ꯃꯇꯝꯗ ꯅꯪꯕꯨ ꯈꯔ ꯁꯞꯄꯣꯔꯠ ꯇꯧꯗ꯭ꯔꯗꯤꯛ ꯀꯔꯤ ꯃꯇꯝꯗ ꯁꯞꯄꯣꯔꯠ ꯇꯧ ꯇꯧꯕ ꯅꯪꯕꯨ ꯈꯔ ꯍꯦꯜꯞ ꯇꯧꯗꯧꯕ
ꯍꯣꯏ ꯂꯩꯔꯗꯤ ꯍꯥꯏꯒꯗꯕ ꯂꯩꯗꯕꯗꯨꯕꯨ ꯑꯩ ꯀꯔꯤꯗ ꯎꯗ ꯍꯥꯏꯌꯣꯔꯥ ꯅꯨꯡꯅ ꯍꯥꯏꯔꯒ
ꯁ ꯅꯥꯡꯒꯤꯁꯦ ꯌꯥꯔꯕ ꯀꯤꯂꯣꯃꯤꯇꯔ ꯑꯅꯤ ꯑꯅꯤ ꯆꯦꯟꯂꯒ ꯂꯩꯑꯦ ꯍꯥꯏꯌꯦ
ꯀꯩꯅꯣ ꯍꯥꯥ
ꯌꯥ ꯇꯝ ꯃꯥꯜꯂꯦꯕ ꯀꯤꯂꯣꯃꯤꯇꯔ ꯑꯅꯤ ꯑꯅꯤ ꯍꯥꯏꯕ ꯅꯠꯇ꯭ꯔꯣ ꯅꯪꯒꯤꯗꯣ ꯀꯪꯂꯥ ꯑꯗꯨꯒ ꯀꯪꯂꯥ ꯒꯦꯠ ꯒꯦꯠ ꯁꯔꯀꯜ ꯍꯥꯏꯌꯦꯕ ꯑꯗꯨꯒ ꯑꯃꯨꯛ ꯅꯠꯗꯔꯣ ꯀꯪꯂꯥꯅꯤ ꯍꯥꯏꯕ ꯅꯪꯒꯤ
ꯀꯪꯂꯥ ꯀꯪꯂꯥ ꯀꯪꯂꯥ ꯑꯗꯨ ꯀꯔꯤ ꯅꯣꯛꯅꯤꯡꯕ ꯂꯩꯕ꯭ꯔꯣ ꯑꯩꯗꯤ ꯅꯣꯛꯅꯤꯡꯗꯦ
ꯍꯦꯟꯒꯗꯧꯕ ꯃꯐꯝꯗꯤ ꯌꯥꯝ ꯌꯥꯝ ꯐꯖꯕ ꯂꯩꯇꯦꯗ ꯀꯃꯥꯏ ꯆꯦꯃꯤꯅꯣ ꯑꯗꯨꯗꯅ
ꯑꯌꯥ ꯅꯪ ꯃꯅꯤꯄꯨꯔꯁꯦ ꯐꯖꯅ ꯈꯪꯗ꯭ꯔꯤꯀꯣ ꯅꯪ ꯃꯄꯥꯟ ꯂꯝꯗ ꯂꯩꯕ ꯀꯨꯏꯈ꯭ꯔꯦꯀꯣ
ꯃꯅꯤꯄꯨꯔꯁꯦ ꯈꯥꯡꯕꯗꯤ ꯈꯥꯡꯉꯗꯣ ꯐꯖꯅꯗꯤ ꯌꯥ ꯈꯥꯡꯕꯗꯤ ꯅꯠꯇꯦꯗ
ꯑꯗꯨꯒꯤꯅꯤ ꯅꯣꯛꯏꯗꯣ ꯀꯪꯂꯥꯁꯦ ꯐꯨꯠ ꯄꯥꯠ ꯌꯥꯝ ꯆꯥꯎꯅ ꯁꯦꯝꯃꯤꯕ ꯃꯄꯥꯟꯗ ꯑꯗꯨꯗ ꯏꯚꯤꯅꯤꯡꯗꯀꯣ ꯃꯤ ꯃꯌꯥꯝ ꯑꯗꯨꯝ ꯆꯦꯟꯅꯩ ꯑꯗꯨꯕꯨ ꯑꯩꯅ ꯃꯤ ꯃꯌꯥꯝ ꯆꯦꯟꯕꯒꯤ ꯑꯩꯗꯣ ꯆꯦꯟ ꯃꯈꯔ ꯅꯨꯡꯉꯥꯏꯗꯕꯒꯤ ꯑꯩꯅ ꯒ꯭ꯔꯥꯎꯟꯒ ꯑꯃꯨꯛꯀ ꯒ꯭ꯔꯥꯎꯟꯗ ꯑꯃꯨꯛ ꯆꯠꯄ
ꯑ ꯑꯩ ꯈꯪꯉꯦ ꯑꯥꯎ
ꯐꯨꯠꯕꯣꯜ ꯒ꯭ꯔꯥꯎꯟ
ꯄꯨꯈ꯭ꯔꯤ ꯅꯠꯇꯕ ꯉꯥꯒꯨꯝꯕ ꯊꯝꯐꯝꯁꯨ ꯂꯩꯀꯣ
ꯑꯥ ꯅꯠꯇꯦꯗ ꯂꯩꯇꯦꯗ ꯑ ꯑ ꯑ ꯍꯣꯏ ꯂꯩꯌꯦ ꯃꯄꯥꯟꯗ ꯑꯗꯨ ꯄꯨꯈ꯭ꯔꯤꯒꯤ ꯍꯣꯏ ꯍꯣꯏ ꯍꯣꯏ ꯆꯨꯝꯃꯦ ꯆꯨꯝꯃꯦ ꯑꯥ ꯑꯗꯨꯗꯣ ꯔꯥꯎ ꯆꯦꯟꯕꯅꯦ
ꯑꯁ ꯑꯗꯨꯅꯤꯗꯤ ꯌꯥꯔꯣꯏꯗ ꯑꯗꯨꯗꯤꯗꯤ ꯃꯤꯁꯨ ꯌꯥꯝ ꯌꯥꯝꯃ ꯅꯠꯇ꯭ꯔꯣ
ꯍꯣꯏ ꯏꯕꯒꯤ ꯑꯩ ꯆꯦꯟꯗꯕ ꯀꯨꯏꯔꯦ ꯑꯗꯨꯗ ꯑꯗꯨꯅ ꯒ꯭ꯔꯥꯎꯟꯗ ꯐꯨꯠꯕꯣꯜ ꯒ꯭ꯔꯥꯎꯟꯗ ꯑꯣꯏꯅ ꯆꯦꯜꯂꯤ ꯅꯨꯄꯥꯁꯤꯡ ꯕꯣꯜ ꯁꯥꯟꯅꯗꯕ ꯃꯇꯝꯗ
ꯕꯣꯁꯅꯕ ꯃꯇꯝꯗ ꯆꯦꯅꯤꯡꯉꯥꯏ ꯏꯀꯥꯏꯕꯒꯤꯀꯣ ꯃꯤ ꯂꯩꯗ꯭ꯔꯤꯉꯩꯗ ꯂꯣꯠꯅ ꯂꯣꯠꯅ ꯆꯦꯟꯕꯅꯦ ꯑꯩ
ꯑꯗꯨꯗꯤ ꯌꯥꯔꯣꯏꯕ ꯅꯣꯏꯅ ꯆꯤꯡꯒ ꯇꯧꯕꯗꯣꯥ ꯃꯐꯝꯗꯗꯤ ꯅꯨꯡꯊꯤꯜꯒꯨꯝꯕꯀꯣ ꯑꯗꯨ ꯅꯠꯇꯗꯤ ꯑꯌꯨꯛ ꯈꯔ ꯊꯦꯡꯅꯒ ꯂꯥꯏꯟ ꯂꯨꯞ ꯃ ꯆꯤꯡꯅꯤꯕ
ꯍꯣꯏ ꯑꯗꯨ ꯉꯝꯅꯤ ꯀꯩꯅꯣ ꯑꯩ ꯑꯦꯅꯤ ꯏ ꯁꯤꯅꯦ
ꯑꯁ ꯑꯦꯟ ꯑꯅꯤꯁꯤ ꯑꯣꯏꯔꯁꯨ ꯅꯪꯒꯤꯗꯤ ꯀꯤꯂꯣꯃꯤꯇꯔ ꯑꯅꯤꯗꯤ ꯑꯩꯗꯤ ꯊꯥꯒꯠꯇꯦꯗ
ꯑꯦ ꯑꯩꯈꯣꯏ ꯅꯨꯄꯤꯁꯤꯡꯒꯤꯗꯤ ꯑꯩꯠ ꯍꯟꯗ꯭ꯔꯦꯗ ꯃꯤꯇꯔ ꯈꯛꯇꯅꯦ ꯆꯦꯡꯒꯗꯕ ꯑꯁꯦꯡꯕꯗ
ꯑꯣ ꯑꯆꯥ
ꯑꯗꯨꯒꯤꯅꯦ ꯑꯩ ꯄꯥꯈꯠꯇꯦ ꯆꯦꯟꯕꯒꯤꯗꯃꯗꯤ
ꯑꯣ ꯑꯠꯆꯥ ꯑꯗꯨꯗꯤ ꯑꯗꯨꯗꯤ ꯌꯥꯅꯤ ꯃꯣꯏ ꯀꯦꯂꯣꯃꯤꯇꯔꯁꯨ ꯁꯨꯗꯦꯅ
ꯑꯍꯣꯏ ꯋꯥꯟ ꯀꯤꯂꯣꯃꯤꯇꯔ ꯐꯥꯎ ꯁꯨꯔꯦ ꯑꯩꯠ ꯍꯟꯗ꯭ꯔꯦꯗ ꯃꯤꯇꯔ ꯈꯛꯛꯇꯅꯦꯕ
ꯑꯗꯨ ꯐꯣꯔ ꯃꯤꯅꯤꯠ ꯑꯗꯣ ꯅꯪ ꯉꯝꯕ꯭ꯔꯣ ꯍꯣꯡꯃꯤꯅꯦꯗ
ꯍꯣꯏ ꯉꯝꯃꯦ
ꯑꯗꯨꯝ ꯉꯝꯂꯣ ꯑꯗꯨꯗꯤ ꯌꯥꯏꯗꯅꯥꯗꯤ ꯑꯩꯗꯤ ꯅꯨꯄꯥꯒ ꯃꯥꯟꯅꯕ꯭ꯔꯥ ꯍꯥꯏꯕꯅꯤ ꯗꯤꯁꯇꯦꯟꯁꯇꯣ
ꯗꯤꯁꯇꯦꯟꯁ ꯃꯥꯟꯅꯗꯦ ꯅꯨꯄꯥꯗꯤ ꯋꯥꯟ ꯄꯣꯏꯟ ꯁꯤꯛꯁꯅꯦ ꯑꯩꯈꯣꯏꯗꯤ ꯑꯩꯠ ꯍꯟꯗ꯭ꯔꯦꯠꯅꯤ ꯑꯗꯨꯒꯤ ꯑꯩꯅ ꯌꯥꯝ ꯔꯤꯂꯦꯛꯁ ꯇꯧꯔꯤꯅꯦ
ꯑꯣ ꯑꯠꯆꯥ ꯑꯠꯆꯥ ꯑꯆꯥ ꯑꯣ ꯑꯗꯨꯗꯤ ꯈꯔ